ꯍꯜꯂꯣ
ꯇꯥꯕ꯭ꯔꯣ
ꯀꯦꯗꯧ ꯇꯧꯔꯤꯅꯣ
ꯀꯩꯁꯨ ꯇꯣꯗꯦꯗ ꯑꯁꯨꯝ ꯂꯩꯌꯦ
ꯌꯥꯃ ꯈꯣ
ꯒ꯭ꯔꯥꯎꯟꯗꯤ ꯍꯧꯖꯤꯛ ꯍꯣꯏ
ꯀꯩꯕ
ꯑꯩꯒꯤ ꯕꯦꯒ꯭ꯔꯥꯎꯟ ꯑꯩꯒꯤ ꯕꯦꯛꯒ꯭ꯔꯥꯎꯟꯗꯤ ꯍꯧꯖꯤꯛꯇꯤ ꯑꯗꯨꯝ ꯌꯥꯕꯅꯦꯕ ꯂꯥꯡꯕ ꯂꯩ
ꯑꯣ ꯑꯣ ꯀꯩꯗꯧꯔꯤꯅꯣ
ꯀꯥꯏꯁꯨ ꯇꯧꯗꯦ ꯁꯨꯨꯝ ꯂꯩꯌꯦ
ꯍꯣ ꯆꯥꯛꯇꯤ ꯆꯥꯔꯕ꯭ꯔꯥ ꯎꯝ ꯀꯔꯤ ꯃꯊꯦꯜ ꯆꯥꯒꯦ
ꯉꯁꯤ ꯌꯦꯟ ꯇꯥꯢꯌꯦ ꯍꯣꯏ
ꯑꯣ ꯉꯁꯤ ꯑꯥꯢ ꯄꯥꯎ ꯐꯥꯎꯅꯕꯁꯤꯡ ꯂꯣꯏꯃꯛ ꯌꯦꯟ ꯆꯥꯏꯅꯦ
ꯑꯣ ꯆꯥ ꯑꯗꯨꯗꯤ ꯌꯦꯟ
ꯀꯩꯕ
ꯌꯦꯟ ꯆꯥꯕ ꯃꯤꯕꯨ ꯈꯛꯇ ꯊꯧꯅꯥꯅꯕ ꯐꯪꯕ ꯃꯥꯜꯂꯦꯕ ꯅ
ꯍꯣꯏ ꯍꯣꯏ ꯆꯨꯝꯃꯦ ꯑꯗꯨꯒ ꯑꯩꯗꯤ ꯆꯥꯗꯦ
ꯀ꯭ꯔꯤ ꯃꯊꯦꯜ ꯆꯥꯒꯦ ꯅꯥꯡꯗꯤ
ꯑꯩꯗꯤ ꯀꯥꯡꯁꯣꯏ ꯑꯣꯏꯅ ꯆꯥꯏ
ꯑꯣ ꯅꯪꯁꯦ ꯋꯥꯔꯤ ꯁꯥꯕ ꯍꯥꯏꯕ꯭ꯔꯣ
ꯍꯩꯇꯦ ꯍꯩꯇꯦ ꯍꯣꯏ ꯅꯪꯗꯤ ꯍꯥꯏꯔꯃꯅꯤꯅ
ꯑꯩꯁꯨ ꯍꯥꯏꯖꯦꯗ ꯍꯪ ꯋꯥꯔꯤ ꯁ ꯁꯥꯕ ꯍꯥꯏꯔꯗꯤ ꯈ꯭ꯔ ꯋꯥꯔꯤ ꯂꯤꯕꯤꯌꯣ ꯍꯥꯏꯒꯦ ꯇꯧꯕꯅꯤꯗ
ꯅꯪꯅ ꯂꯤꯕꯤꯌꯣ ꯑꯩ ꯇꯥꯕꯤꯒꯦ
ꯀꯔꯤ ꯋꯥꯔꯤ ꯂꯤꯒꯗꯧꯕꯅꯣ ꯑꯩ ꯍꯥꯏꯗꯕ ꯑꯗꯨꯒꯤꯅꯤꯅ
ꯊꯥꯏꯅꯒꯤ ꯋꯥꯔꯤꯖꯤꯡꯖꯨ ꯂꯤꯕ ꯌꯥꯏꯅ
ꯑꯁ ꯊꯥꯢꯅꯒꯤ ꯍꯥꯏꯔꯗꯤ ꯑꯩꯁꯦ ꯄꯨꯔꯥ ꯑ
ꯃꯟꯕ꯭ꯔꯣ ꯍꯥꯏꯁꯦ
ꯑꯍ ꯆꯨꯃꯦ ꯁꯨꯃꯥꯏ ꯍꯥꯏꯕ ꯋꯥ ꯅꯠꯇꯦꯗ ꯍꯥꯏꯗꯤ ꯊꯥꯏꯅꯒꯤ ꯋꯥꯔꯤꯖꯤꯡꯖꯨ ꯂꯩꯌꯦꯅ
ꯂꯤꯒꯦ ꯗꯨꯝ ꯀꯔꯤ ꯋꯥꯂꯤ ꯑꯁ ꯋꯥꯔꯤ ꯂꯤꯕ ꯍꯥꯏꯗꯦꯗ ꯑꯗꯨꯒꯤꯅꯤꯗ
ꯎꯝ ꯉꯁꯤꯗꯤ ꯀꯔꯤ ꯀꯔꯤ ꯊꯕꯛ ꯇꯧꯋꯦ ꯑꯗꯨꯝ ꯌꯨꯝꯗ ꯂꯩꯕ꯭ꯔꯥ
ꯍꯣꯏ ꯑꯗꯨꯝ ꯌꯨꯝꯗ ꯂꯩꯌꯦ ꯊꯕꯛ ꯇꯧꯗꯦ
ꯑꯣ
ꯀꯣꯏꯕ ꯁꯨ ꯆꯠꯇꯦ
ꯀꯣꯏꯕ ꯆꯇꯦ ꯍꯣꯏ
ꯑꯣ ꯅꯣꯏ ꯂꯩꯐꯝꯗꯗꯤ ꯅꯣꯡ ꯆꯨꯕ꯭ꯔꯥ
ꯉꯁꯤꯔꯣ
ꯎꯝ ꯉꯁꯤ
ꯉꯁꯤꯗꯤ ꯅꯣꯡ ꯆꯨꯗꯦ
ꯑꯣ ꯑ ꯍꯧꯖꯤꯛ ꯍꯧꯖꯤꯛ ꯀꯥꯟꯗꯤ ꯊꯕꯛ ꯇꯧꯕ꯭ꯔꯥ ꯀꯣꯂꯦꯖ ꯀꯥꯕ꯭ꯔꯥ ꯇꯥꯏꯌꯦꯀꯣ
ꯒ꯭ꯔꯦꯖꯨꯌꯦꯁꯟꯗꯤ ꯀꯥꯕ ꯂꯣꯏꯔꯦ
ꯑꯣ ꯑꯗꯨ ꯀꯔꯤ ꯇꯧꯔꯒ ꯂꯩꯒꯦ ꯍꯧꯖꯤꯛꯀꯥꯟꯗꯤ ꯀꯔꯤ ꯀꯔꯤ ꯇꯧꯕꯅꯣ
ꯑꯩꯗꯤ ꯑꯥ ꯕꯦꯡꯗ ꯊꯕꯛ ꯁꯨꯕ ꯃꯤꯅꯦ
ꯑꯣ ꯑꯣ ꯌꯨꯝ ꯄꯥꯟꯈ꯭ꯔꯕ꯭ꯔꯥ
ꯅꯠꯇꯦ ꯑꯩ ꯄꯥ ꯄꯥꯈꯪꯅꯤ ꯄꯥꯈꯪ
ꯅꯨꯄꯤ ꯑꯁ ꯃꯩꯇꯩꯂꯣꯟꯁꯨ ꯐꯖꯅ ꯊꯣꯛꯇꯕꯒꯤꯀꯣ ꯋꯥꯏ
ꯑꯩ ꯄꯥꯈꯪꯅꯤ ꯄꯥꯈꯪ ꯃꯤꯅꯤ ꯄꯥꯈꯪꯅꯤ ꯑꯩ
ꯑꯣ
ꯅꯣꯏꯅ ꯅꯨꯡꯁꯤꯕ ꯌꯥꯕ ꯄꯥꯈꯪꯅꯤ
ꯏꯁ
ꯅꯪꯗꯤ ꯅꯪꯗꯤ ꯂꯩꯁꯕꯤ ꯅꯠꯇ꯭ꯔꯣ
ꯂꯩꯁꯥꯕꯤꯅꯦ ꯂꯩꯁꯥꯕꯤꯅꯦ ꯑꯉꯥꯡ ꯑꯉꯥꯡ ꯅꯠꯇꯦ ꯅꯨꯄꯤ ꯁꯔꯤ ꯍꯥꯏꯔꯁꯨ ꯌꯥꯏ ꯇꯥꯏꯀꯣ
ꯍꯣꯏ
ꯍꯣꯔꯦꯟꯗꯤ ꯐꯨꯠꯕꯣꯜ ꯌꯦꯡꯒꯗ꯭ꯔꯣ
ꯍꯣꯏ ꯌꯦꯡꯁꯦ ꯌꯦꯡꯃꯤꯟꯅꯁꯦ
ꯑꯁ ꯑꯩꯗꯤ ꯌꯦꯡꯕ ꯍꯩꯇꯦ ꯏꯟꯇ꯭ꯔꯦꯁꯨ ꯂꯩꯇꯦ
ꯅꯪꯗꯤ ꯌꯦꯡꯒꯦꯔꯥ
ꯑꯩꯗꯤ ꯌꯦꯡꯅꯤꯡꯉꯦ ꯑꯁꯤ ꯗꯤ ꯄꯤꯗ ꯂꯩꯕꯗꯣ ꯅꯪꯔꯣ
ꯃꯥꯅꯦ ꯃꯥꯅꯦ
ꯅꯪꯁꯦ ꯈꯔ ꯊꯤꯟ ꯑꯣꯢꯃꯜꯂꯦ
ꯑꯣ ꯀꯪꯉꯦ ꯍꯥꯏꯕ꯭ꯔꯣ ꯈꯪꯗꯦꯗ ꯑꯗꯨꯝ ꯅꯣꯔꯃꯦꯜ ꯅꯣꯔꯃꯦꯜꯅꯤꯗ ꯑꯩꯉꯣꯟꯗꯒꯤ ꯍꯦꯟꯅ ꯀꯪꯕꯁꯨ ꯂꯩꯕꯅꯤ
ꯂꯣꯋꯔ ꯂꯩꯗꯤ ꯂꯩꯔꯝꯅꯤ ꯑꯗꯨꯒ ꯅꯪꯒꯤ ꯐꯦꯁꯇꯤ ꯁꯤꯗꯤ ꯌꯦꯡꯗꯦ ꯑꯥꯗ ꯌꯦꯡꯊꯔ ꯂꯩꯌꯦ ꯁꯤꯗ ꯌꯦꯡꯕ ꯌꯥꯗ꯭ꯔꯣ
ꯅꯣꯏ ꯀꯤꯔꯅꯤ ꯎꯔꯗꯤ
ꯌꯦꯅꯤꯡꯉꯦꯅꯦ ꯃꯃꯥꯗꯤ
ꯎꯔꯗꯤ ꯅꯣꯏ ꯀꯤꯔꯅꯤꯍꯦ
ꯑꯥ ꯐꯖꯕꯒꯨꯝ ꯇꯧꯋꯦ ꯍꯥꯢꯋꯦ ꯃꯥꯁꯦ
ꯑꯁ ꯐꯖꯗꯦꯗ ꯐꯖꯕ ꯁꯥꯕꯅꯤ ꯐꯖꯗ꯭ꯔꯁꯨ ꯑꯗꯨꯝ ꯐꯖꯕ ꯁꯥꯕꯅꯦ
ꯐꯖꯗꯕꯗꯩ ꯐꯤꯒꯔꯗꯤ ꯌꯥꯝꯃꯜꯂꯦ ꯍꯥꯢꯠ ꯅꯪꯒꯤ ꯍꯥꯢꯠ ꯀꯌꯥꯅꯣ
ꯑꯩꯒꯤꯔꯣ ꯃꯉꯥ
ꯃꯉꯥ ꯑꯦꯖꯦꯛ ꯑꯣꯏꯕ
ꯃꯉꯥꯗꯒꯤ ꯈꯤꯠꯇꯪ ꯍꯦꯟ ꯍꯦꯟꯒꯠ ꯑꯍꯦꯟꯕꯁꯨ ꯌꯥꯏ ꯀꯥꯎꯒ꯭ꯔꯦ
ꯑꯗꯨꯗꯤ ꯐꯤꯒꯔꯗꯤ ꯐꯖ ꯗꯧꯕꯅꯦꯅ
ꯐꯖꯗꯦꯍꯦ
ꯑꯥ ꯐꯤꯒꯔꯗꯤ ꯌꯥꯔꯅꯤ ꯐꯥꯢꯚ ꯐꯥꯏꯚ ꯌꯧꯔꯗꯤ ꯅꯨꯄꯤꯗꯤ ꯌꯥꯔꯦ ꯍꯥꯢꯒꯦ
ꯑ ꯅꯣꯔꯃꯦꯜ ꯑꯦꯚꯔꯦꯖꯅꯤꯗ
ꯑꯥ
ꯅꯪꯗꯤ
ꯑꯩꯗꯤ ꯋꯥꯡꯉꯦ
ꯑꯌꯥ ꯇꯔꯨꯛ
ꯑꯥꯢꯑꯦꯠ ꯑꯩꯁꯨ ꯐꯥꯏꯚ ꯄꯣꯏꯟ ꯁꯤꯛꯁ ꯐꯥꯏꯚ ꯄꯣꯏꯟ ꯁꯚꯦꯟ ꯑꯗꯨ ꯈꯛꯇꯅꯤꯗ ꯐꯥꯢꯚ ꯄꯣꯏꯟ ꯁꯚꯦꯟ ꯐꯥꯏꯚ ꯄꯣꯏꯟ ꯁꯚꯦꯟ ꯑꯃ ꯑꯃꯗꯩ ꯐꯥꯏꯚ ꯄꯣꯏꯟ ꯁꯚꯦꯟ ꯑꯣ
ꯑ ꯑ ꯅꯪꯖꯨ ꯀꯪꯕ ꯃꯤ ꯃꯥꯂꯦꯗ ꯅꯪꯒꯤ ꯗꯤꯄꯤꯗꯣ
ꯑꯥ ꯌꯞ ꯋꯦꯛ ꯀꯪꯕ ꯃꯤ ꯍꯥꯢꯕ ꯍꯍꯥꯢꯕꯁꯨ ꯌꯥꯢ ꯌꯥꯝ ꯅꯣꯢꯕꯗꯤ ꯅꯠꯇꯦ ꯑꯩꯗꯤ ꯌꯥꯝ ꯅꯣꯢꯕꯗꯤ ꯅꯠꯇꯦ
ꯌꯥꯝ ꯅꯣꯢꯕ ꯍꯥꯢꯗ꯭ꯔꯁꯨ ꯅꯪꯒꯤ ꯗꯤꯄꯤꯗꯨꯗꯤ ꯌꯥꯝ ꯀꯪꯉꯤꯅ
ꯃꯥꯅꯦ ꯌꯥꯝ ꯌꯥꯝ ꯀꯪꯕꯁꯤꯗꯤ ꯁꯨ ꯅꯠꯇꯦ ꯌꯥꯝ ꯅꯣꯢꯕꯁꯨ ꯅꯠꯇꯦ ꯍꯥꯢꯕꯗꯤ ꯃꯤ ꯍꯥꯢꯕ ꯇꯥꯔꯦ
ꯑ ꯃꯤꯗꯤꯌꯝꯅꯦꯕ
ꯎꯝ
ꯎꯝ
ꯑꯩꯒꯤ ꯃꯁꯛ ꯐꯖꯕ꯭ꯔꯣꯏ
ꯍꯥꯥ
ꯑꯩꯒꯤ ꯃꯁꯛ ꯐꯖꯕ꯭ꯔꯅ ꯌꯦꯡꯉꯣꯕ
ꯀꯣꯟꯅ ꯌꯦꯡꯒꯦ
ꯑꯗꯣ ꯆꯍꯤꯗꯤ ꯀꯌꯥ ꯇꯥꯔꯦ ꯆꯍꯤꯗꯤ ꯀꯌꯥ ꯀꯨꯟꯊ꯭ꯔꯥ ꯌꯧꯔꯕ꯭ꯔꯥ ꯀꯨꯟ
ꯇ꯭ꯋꯦꯟꯇꯤ ꯊ꯭ꯔꯤꯒꯤ ꯑꯣꯏꯔꯦ ꯇ꯭ꯋꯦꯟꯇꯤ ꯊ꯭ꯔꯤ
ꯑꯣ ꯑꯩꯉꯣꯟꯗꯒꯤ ꯑꯉꯥꯡ ꯑꯣꯏꯔꯤꯅꯦ ꯅꯪꯗꯤ
ꯅꯆꯤꯟ ꯊꯤꯅꯨꯗ
ꯑꯁꯦꯡꯀꯤꯅꯦ ꯑꯩꯗꯤ ꯑꯩꯗꯤ ꯅꯉꯣꯟꯗꯒꯤ ꯑ ꯀꯔꯤ ꯍꯥꯏꯒꯗ꯭ꯔꯥ ꯑꯍꯟꯅꯦ ꯑꯍꯟ ꯑꯣꯏꯕꯅꯤ
ꯅꯪꯒꯤ ꯈꯣꯟꯖꯦꯜꯅ ꯌꯥꯝ ꯑꯉꯥꯡ ꯑꯣꯏꯔꯒ
ꯑꯥ ꯑꯗꯨꯝ ꯍꯥꯏꯕꯗꯤ ꯍꯥꯏꯌꯦ ꯍꯣꯏ ꯃꯤ ꯃꯤꯁꯤꯡꯁꯨ ꯑꯗꯨꯒ ꯑꯩꯒꯤ ꯆꯍꯤꯗꯤ ꯅꯉꯣꯟꯗꯒꯤ ꯆꯍꯤ ꯑꯍꯨꯝ ꯍꯦꯟꯒꯠꯂꯦ
ꯏꯁ ꯑꯗꯨꯗꯤ ꯐꯔꯛ ꯇꯥꯏꯍꯦ ꯑꯩꯗꯤ ꯅꯪꯁꯦ ꯑꯉꯥꯡꯕꯅꯦ ꯃꯁꯛ ꯐꯖꯔꯝꯃꯗꯤ ꯑꯩꯅꯥ ꯐꯖꯅ ꯇꯧꯔꯒ ꯂꯩꯕꯅꯤ ꯅꯠ ꯑꯗꯨꯗꯤ ꯌꯥꯗꯣꯏ ꯃꯥꯟꯗꯦ
ꯅꯨꯄꯤ ꯁꯔꯤꯅꯦꯅ
ꯑꯗꯨꯗꯤ ꯅꯪꯒꯤ ꯐꯣꯇꯣꯗꯣ ꯊꯥꯔꯛꯑꯣ ꯌꯦꯡꯒꯦꯅꯦ ꯑꯩ ꯅꯪꯒꯤ ꯃꯁꯛ ꯌꯦꯡꯅꯤꯡꯉꯦ
ꯑꯦ ꯌꯦꯡꯗ꯭ꯔꯖꯨ ꯌꯥꯏꯗ ꯅꯪꯉꯣꯟꯗꯒꯤ ꯑꯍꯟ ꯍꯟ ꯑꯣꯏꯕꯅꯦ ꯆꯦꯆꯦ ꯀꯧꯑꯣ
ꯀꯥꯏꯗꯒꯤ ꯆꯦꯆꯦꯅꯣꯍꯩ ꯑꯩꯒꯤ ꯑꯩꯒꯤ ꯅꯨꯡꯁꯤꯕꯤ ꯍꯥꯏꯒꯗꯧꯕꯅꯦ
ꯀꯔꯤꯅꯣ
ꯑꯗꯣ ꯅꯪꯗꯤ ꯆꯤꯡ ꯆꯤꯡꯒꯤ ꯀꯩꯕ
ꯑꯩꯁ ꯑꯩꯁ ꯑꯩꯁꯨ ꯑꯩ ꯁꯣꯏꯒꯦ ꯇꯧꯔꯦ ꯅꯪ ꯑꯩ ꯋꯥ ꯑꯥ ꯑꯥ ꯑꯥ ꯑꯍꯥꯟꯅ ꯍꯥꯡꯒ ꯇꯧꯕꯗꯣ ꯍꯥꯡꯗꯦ ꯑꯗꯨꯒ ꯋꯥꯔꯤꯗꯣ ꯁꯥꯕ ꯍꯧꯔꯦ ꯑꯗꯦ ꯑꯥꯁꯤꯗꯤ ꯁꯣꯏꯒꯗꯧ ꯃꯜꯂꯦ
ꯒ꯭ꯌꯥꯟ ꯇꯥꯗꯦ ꯅꯪꯅ ꯍꯥꯏꯔꯛꯏꯁꯦ
ꯑꯩꯀꯣ
ꯑꯥ
ꯋꯥ ꯑꯃꯥ ꯍꯥꯡꯒꯦꯕ ꯅꯪꯉꯣꯟꯗ ꯑꯗꯨ ꯍꯥꯡꯔꯒ ꯑꯃꯨꯛ ꯋꯥꯔꯤ ꯁꯥ
ꯑꯥ ꯑꯥ ꯍꯥꯡꯉꯣꯅꯦ
ꯅꯪꯒꯤ ꯅꯪꯒꯤ ꯅꯨꯡꯁꯤꯕ ꯂꯩꯕ꯭ꯔꯣ
ꯂꯩꯇꯦꯗ ꯈꯪꯅꯕ ꯂꯩꯇꯦ ꯂꯩ ꯍꯥꯟꯅꯗꯤ ꯂꯩꯔꯝꯃꯅꯤ ꯇꯣꯛꯈ꯭ꯔꯦ
ꯑꯣ ꯑꯠꯆꯥ
ꯎ ꯅꯪꯗꯤ
ꯑꯁꯦꯡꯕꯔꯣ
ꯃꯥꯅꯦ ꯍꯣꯏ
ꯑꯗꯨꯗꯤ ꯑꯗꯨꯗꯤ ꯑꯩꯒꯤ ꯑꯣꯏꯕ ꯌꯥꯏꯅ ꯅꯪꯁꯦ
ꯅꯪꯉꯣꯟꯗꯒꯤ ꯑꯍꯟ ꯑꯣꯏꯌꯦ ꯍꯥꯏꯔꯒ ꯀꯣ
ꯑꯗꯣ ꯑꯥ ꯑꯍꯟ ꯑꯣꯏꯔꯗꯤ ꯌꯥꯗꯦ ꯍꯥꯏꯕ ꯂꯩꯕ꯭ꯔꯣꯅꯦ
ꯂꯩꯌꯦꯗ ꯂꯩꯕꯅꯦꯗ ꯑꯗꯣ ꯅꯪꯒꯤ ꯆꯤꯡꯗ ꯂꯩꯕ꯭ꯔꯥ ꯄꯛꯇ ꯂꯩꯕ꯭ꯔꯥ
ꯑꯦ ꯇꯝꯄꯥꯗ ꯂꯩꯌꯦ
ꯇꯝꯄꯥꯛꯇ ꯂꯩꯌꯦ
ꯎꯝ
ꯑꯣ ꯀꯩ ꯊꯕꯛ ꯇꯧꯋꯦꯍꯕ
ꯑꯩꯗꯤ ꯕꯦꯡꯗ ꯊꯕꯛ ꯇꯧꯒꯦꯕ
ꯑꯣ
ꯌꯥꯝ ꯑꯉꯥꯡ ꯑꯣꯏꯔꯒ ꯕꯦꯡꯇ ꯑꯗꯨꯝ ꯊꯕꯛ ꯇꯧꯋꯦ ꯅꯨꯡꯉꯥꯏꯔꯦ
ꯌꯥꯝ ꯌꯥꯝ ꯑꯉꯥꯡ ꯅꯠꯇꯦꯗ ꯑꯩ ꯇ꯭ꯋꯦꯟꯇꯤ ꯊ꯭ꯔꯤ ꯁꯨ ꯁꯨꯔꯦ
ꯑꯗꯣ ꯑꯉꯥꯡꯅꯦ ꯑꯩꯈꯣꯏ ꯐꯥꯎꯕ ꯑꯉꯥꯡꯅꯦꯅ ꯈꯜꯂꯒ ꯅꯣꯏ ꯅꯣꯏꯗꯤ ꯌꯥꯝ ꯑꯉꯥꯡ ꯑꯣꯏꯔꯤ
ꯀꯥꯏꯒꯤꯅꯣ ꯍꯦ ꯅꯪꯅ ꯑꯩꯕꯨ ꯑꯉꯥꯡ ꯍꯥꯌꯦꯅꯦ ꯑꯩ ꯑꯉꯥꯡ ꯅꯠꯇꯦ ꯑꯦ ꯄꯥꯈꯪ ꯐꯥꯔꯦ
ꯄꯥꯈꯪꯒ ꯎ ꯄꯈꯪ ꯐꯥꯔꯁꯨ ꯑꯩꯉꯣꯟꯗꯒꯤꯗꯤ ꯑꯉꯥꯡ ꯑꯣꯏꯌꯦꯅ ꯑꯗꯨꯗꯤ ꯑꯉꯥꯡ ꯍꯥꯏꯕ ꯇꯥꯔꯦ
ꯑꯁ ꯑꯗꯨꯅꯤ ꯅꯨꯡꯉꯥꯏꯇꯦꯗ ꯅꯪꯒꯤꯁꯦ
ꯀꯅꯥ ꯀꯅꯥꯒ ꯂꯩꯃꯤꯟꯅꯒꯦ ꯅꯪꯗꯤ
ꯑꯩꯒꯤ ꯏꯅꯥꯎꯅꯨꯄꯤ ꯑꯃ ꯂꯩꯌꯦ ꯑꯗꯨꯒ ꯑꯩꯒꯤ ꯗꯥꯗꯥ ꯃꯥ ꯂꯩꯌꯦ